ꯍꯂꯣ ꯍꯜꯂꯣ ꯍꯜꯂꯣ
ꯆꯥꯛ ꯆꯥꯔꯣ
ꯆꯥꯔꯦ
ꯅꯪꯗꯤ
ꯆꯥꯔꯕꯣ
ꯆꯥꯔꯦ ꯇꯥꯗꯕ꯭ꯔꯥ
ꯀꯩꯅꯣ ꯅꯪꯒꯤ ꯅ‌ꯦꯠ ꯅꯨꯡꯉꯥꯏꯇꯕ꯭ꯔꯣ ꯅꯈꯣꯟ ꯁꯦꯡꯗꯦꯅꯦ
ꯈꯪꯗꯦ ꯅꯪꯒꯤꯅ ꯅꯨꯡꯉꯥꯏꯇꯕ꯭ꯔꯥ ꯑꯩꯒꯤꯅ ꯅꯨꯡꯉꯥꯏꯇꯕ꯭ꯔꯥ
ꯀꯩ ꯃꯊ‌‌ꯦꯟ ꯆꯥꯕꯅꯣꯉꯁꯤꯗꯤ ꯍꯥ
ꯍꯜꯂꯣ ꯇꯥ ꯑꯩꯅ ꯉꯥꯡꯕꯁꯤ ꯇꯥꯕ꯭ꯔꯥ
ꯇꯥꯗꯤꯌꯦ
ꯇꯥꯗꯦ
ꯅꯦꯠ ꯆꯞꯄꯤ ꯀꯃꯥꯏ ꯇꯧꯖ
ꯈꯪꯗꯦ ꯑꯩ ꯅꯪꯒꯤ ꯑꯣꯏꯕ ꯖꯥꯠꯂꯥ ꯑꯩꯒꯤ ꯑꯣꯏꯔꯝꯃꯣꯏꯌꯦ ꯑꯩꯗꯤ ꯅꯦꯠ ꯌꯥꯝ ꯅꯨꯡꯉꯥꯏꯕ ꯃꯐꯝꯗ ꯂꯩꯌꯦ ꯍꯜꯂꯣ
ꯀꯩꯕꯥ
ꯍꯜꯂꯣ ꯅꯪ ꯅꯪꯒꯤ ꯅꯤꯠ ꯌꯥꯗꯕ꯭ꯔꯥ
ꯇꯥꯏ ꯇꯥꯏ ꯑꯧ ꯇꯥꯏ
ꯇꯥꯈ꯭ꯔꯦ
ꯍꯥ ꯅꯥꯈꯣꯟ‌ ꯁ‌ꯦꯡꯅ ꯇꯥꯗꯤꯌꯦ
ꯅꯪꯒꯤ ꯅꯦꯠꯋꯥꯛ ꯑꯣꯏꯔꯝꯗꯧ ꯃꯥꯜꯂꯦꯗꯥ ꯑꯩꯒꯤꯗꯤ ꯅꯦꯠꯋꯥꯛ ꯅꯨꯡꯉꯥꯏꯌꯦꯗꯥ
ꯇꯥꯗ꯭ꯔꯤꯕꯣ
ꯇꯥꯗꯤ ꯇꯥꯏꯌꯦꯕꯀꯣ ꯂꯝꯗꯣ ꯁꯦꯡ ꯇꯥꯗꯦꯕ ꯇꯣ ꯇꯣꯠ ꯇꯣꯠ ꯍꯥꯏ ꯇꯪꯈꯥꯏ ꯇꯪꯈꯥꯏ ꯇꯠꯂꯦꯕ
ꯅꯪ ꯅꯪꯒꯤ ꯑꯣꯏꯔꯝꯒꯅꯤꯌꯦ ꯑꯩꯒꯤꯗꯤ ꯅꯦꯠ ꯅꯨꯡꯉꯥꯏꯌꯦꯕ꯫
ꯍꯥꯥ
ꯅꯪꯒꯤ ꯅꯦꯠ ꯅꯨꯡꯉꯥꯏꯇꯕ ꯑꯣꯏꯔꯝꯒꯅꯤꯕ ꯑꯩꯒꯤꯗꯤ ꯅꯨꯡꯉꯥꯏꯌꯦꯕ꯫ ꯑꯌꯥ
ꯅꯦꯠꯋꯔꯛꯁꯤꯗꯤ ꯐꯖꯗꯤꯌꯦ꯫
ꯍꯜꯂꯣ ꯍꯜꯂꯣ
ꯇꯥꯕ꯭ꯔꯣ?
ꯑꯁ ꯇꯥꯏꯌꯦ ꯅꯪ ꯇꯥꯗꯕ꯭ꯔꯕ?
ꯍꯣꯏ ꯀꯩꯅꯣ ꯇꯠꯂꯦꯕ ꯇꯥ ꯑꯗꯨꯝ ꯇꯧꯋꯦꯕ
ꯍꯧꯖꯤꯛꯁꯨ ꯇꯥꯗꯦ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
ꯑꯩꯒꯤꯗꯤ ꯅꯦꯠꯇꯤ ꯅꯨꯡꯉꯥꯏꯕꯅꯦꯗ ꯅꯪꯒꯤ ꯑꯣꯏꯔꯝꯒꯅꯤꯗ ꯑꯩꯗꯤ ꯅꯪꯅ ꯉꯥꯡꯕꯗꯣ ꯇꯥꯏꯌꯦ
ꯇꯥꯔꯦ
ꯇꯥꯔꯦ ꯅꯪꯒꯤ ꯑꯣꯏꯔꯝꯒꯅꯤꯌꯦ ꯅꯦꯠꯋꯥꯛꯇꯣ ꯑꯩꯒꯤꯗꯤ ꯅꯦꯠꯋꯥꯛ ꯅꯨꯡꯉꯥꯏꯌꯦ
ꯀꯥꯗꯕ꯭ꯔꯣ ꯑꯩꯖꯦ
ꯇꯥꯌꯦ ꯑꯩꯗꯤ ꯆꯥꯛ ꯆꯥꯔꯕ‌ꯣ
ꯍꯥꯥ ꯆꯥꯛ ꯆꯥꯔꯕꯣ ꯍꯜꯂꯣ
ꯅꯦꯠꯋꯥꯛ ꯍꯜꯂꯣ ꯇꯥ